ꯍꯜꯂꯣ ꯀꯩꯗꯧꯔꯤꯒꯦ
ꯀꯩꯁꯨꯇꯧꯗꯦ ꯅꯪꯗꯤ
ꯑꯁꯤ ꯑꯗꯨꯝ ꯍꯥꯢꯅ ꯐꯝꯕ ꯂꯩꯕꯅꯤ ꯅꯪꯒꯤꯇꯣ ꯅꯪ ꯑꯣꯟ ꯅꯪꯒꯤ ꯀ꯭ꯂꯥꯁ ꯂꯣꯏꯔꯕ꯭ꯔꯣ
ꯂꯣꯢꯔꯦ ꯍꯣꯢ ꯅꯪꯅꯤ
ꯑꯣ ꯑꯗꯨꯁꯨ ꯍꯨꯖꯤꯛꯅ ꯂꯣꯔꯦ ꯀꯔꯤ ꯎꯝ ꯍꯨꯖꯤꯛ ꯀꯔꯤ ꯇꯧꯋꯦ
ꯀꯔꯤꯁꯨ ꯇꯧꯗꯦ ꯑꯗꯨꯝ ꯅꯩꯌꯦ ꯀ꯭ꯔꯤꯁꯨ ꯇꯧꯗꯦ ꯑꯗꯨꯝ ꯅꯩꯌꯦ
ꯑꯣ
ꯅꯪꯗꯤ ꯀꯔꯤ ꯇꯧꯕ꯭ꯔꯥ
ꯍꯥꯏꯗꯤ ꯍꯥꯢ ꯍꯥꯏꯌꯦꯅ ꯆꯥꯎꯋꯦ ꯑꯗꯨꯝ ꯇꯣ
ꯑꯩꯅ ꯍꯩꯅ ꯆꯥꯎꯋꯦ
ꯍꯣꯏ ꯍꯩꯅꯥ ꯆꯥꯎꯋꯦ ꯍꯨꯖꯤꯛꯀꯤꯗꯣ
ꯎꯝ ꯍꯥꯎꯕ꯭ꯔꯥ
ꯌꯥꯝꯅ ꯍꯥꯎꯋꯦ ꯑꯗꯨꯒꯀꯣ ꯌꯥꯝꯅ ꯁ꯭ꯋꯤꯠ ꯑꯣꯏ
ꯎꯝ ꯗ꯭ꯔꯥꯢ ꯐ꯭ꯔꯨꯢꯠ ꯇꯥꯢꯅꯦ ꯌꯥꯝ ꯍꯥꯎꯋꯦ
ꯑꯣ ꯀꯅꯥ ꯄꯤꯌꯦ ꯅꯪꯕꯨꯗꯣ
ꯏꯃꯥꯟꯅꯕꯤꯅꯥ ꯎꯝ ꯈꯨꯟꯅꯛꯄꯅꯦ
ꯑꯍꯣ ꯑꯍꯣ ꯑꯩꯉꯣꯟꯗꯁꯨ ꯑꯗꯨꯝ ꯅꯥꯀꯨꯝ ꯄꯨꯔꯥꯑꯦ
ꯉꯁꯤ ꯉꯁꯤ ꯄꯨꯂꯞ ꯄꯨꯔꯛ ꯑ ꯅꯨꯡꯉꯥꯏꯕ꯭ꯔꯥ
ꯈꯪꯗꯦ ꯉꯁꯤꯗꯣꯀꯣ ꯑꯣꯠ ꯆꯠꯁꯤꯡꯁꯨ ꯑꯃꯈꯠꯇꯅꯤꯅ ꯑꯇꯩꯗꯤ ꯂꯦꯛ ꯂꯥꯛꯇ꯭ꯔꯦ
ꯍꯥ
ꯑ ꯑꯗꯨꯃꯥꯏꯅ ꯐꯝꯕ ꯂꯣꯏꯔ ꯅꯪꯗꯤ
ꯎꯝ ꯅꯛꯑꯁꯤ ꯑꯗꯨꯝ ꯂꯩꯌꯦ
ꯑꯣ
ꯑꯩꯈꯣꯏꯒꯤ ꯀꯣ
ꯍꯣꯏ
ꯑꯈꯣꯏꯒꯤ ꯔꯨꯝꯁꯦ ꯂꯩꯌꯥꯝ ꯅꯪꯉꯦ
ꯍꯣꯏ ꯑꯗꯨꯅ ꯑꯈꯣꯏꯒꯤ ꯔꯨ ꯎ ꯔꯨꯝꯗꯁꯨꯅꯦ ꯃꯤ ꯑꯃ ꯅꯀꯣ ꯋꯥꯔꯤ ꯁꯥꯥꯔꯗꯤ ꯌꯥꯝꯅ ꯋꯥꯈꯜꯗꯣ ꯌꯥꯝꯅ ꯂꯥꯎꯠ ꯑꯣꯋꯦ
ꯎꯝ
ꯅꯨꯡꯉꯥꯏꯇꯦꯀꯣ ꯈꯣꯉꯥꯎ
ꯎꯝ ꯌꯥꯝꯅ ꯂꯥꯎꯠ ꯑꯣꯢꯌꯦꯀꯣ
ꯀꯩꯌꯕ
ꯅꯨꯡꯉꯥꯏꯇꯦꯀꯣ ꯑꯗꯨꯢ ꯅꯨꯄꯤ ꯑꯅꯤꯗꯨ
ꯍꯣꯏ ꯅꯨꯡꯉꯥꯏꯇꯦ ꯃꯤꯕꯨ ꯎꯁꯤꯠꯇꯕ ꯇꯧꯋꯤꯀꯣ
ꯍꯣꯏ ꯑꯗꯨꯅꯦ ꯈ ꯎꯝ ꯑꯗꯨꯗꯤꯀꯣ
ꯍꯣꯏ
ꯃꯥꯁꯤ ꯀꯣꯔꯁ ꯂꯣꯏꯔꯤꯗꯤ ꯀꯗꯥꯢꯗ ꯆꯠꯀꯤꯅꯤ ꯃꯄꯥꯟꯗ ꯆꯠꯀꯦꯔꯥ ꯑꯗꯨꯒ ꯌꯨꯝꯗ ꯑꯗꯨꯃꯥꯏꯅ ꯂꯩꯒꯅꯤ ꯂꯩꯕꯤꯅꯤ ꯎꯝ
ꯅꯪꯗꯤ ꯍꯝ ꯇꯧꯔꯣꯏꯅꯦ
ꯀꯔꯤꯠꯅꯣ ꯑꯥꯔꯦ
ꯍꯨꯢꯠ ꯗꯤꯁ ꯌꯔꯗ ꯑꯁꯨꯃꯥꯢ ꯂꯩꯒꯅꯤ ꯑꯗꯨꯕꯨ ꯅꯦꯛꯁ ꯌꯔꯅ ꯆꯠꯀꯅꯤ
ꯀꯗꯩꯗꯥ ꯃꯄꯥꯟꯗꯔꯣ ꯎꯝ ꯐꯔꯦ ꯐꯔꯦ ꯑꯗꯣ ꯍꯨꯖꯤꯛꯇꯣ ꯈꯟꯇ꯭ꯔꯦ ꯑꯩꯒꯤ ꯏꯃꯥꯗꯣ ꯗꯣ ꯋꯥꯔꯤ ꯁꯥꯗ꯭ꯔꯦ ꯑꯗꯨ ꯑꯨꯗꯨꯒ ꯍꯥꯢꯕꯗꯤ ꯍꯨꯖꯤꯛꯇꯣ ꯔꯨꯝꯗ ꯑꯗꯨꯝꯅ ꯐꯝ ꯂꯩꯔꯦ ꯑꯗꯨꯅꯦ ꯈꯪꯗ꯭ꯔꯦ ꯀꯔꯤ ꯇꯧꯒꯦꯁꯨ ꯈꯪꯗ꯭ꯔꯦ ꯃꯃꯥꯢꯇꯁꯨ ꯋꯥꯔꯤ ꯁꯥꯗ꯭ꯔꯦ ꯑꯩꯒꯤ ꯕ꯭ꯔꯥꯗꯔꯗꯥ ꯁꯤꯁꯇꯔꯗꯁꯨ ꯋꯥꯔꯤ ꯁꯥꯟꯗ꯭ꯔꯦ ꯑꯗꯨꯗꯤ ꯈꯪꯗ꯭ꯔꯦ
ꯁꯒꯥꯛ ꯁꯥꯟꯅꯔꯒ ꯆꯪꯉꯣ
ꯑꯣ ꯅꯗꯤ
ꯑꯩꯗꯤ ꯑꯗꯨꯒꯨꯝꯕ ꯇꯧꯗꯦ ꯈꯟꯗꯦ
ꯅꯪꯒꯤ
ꯎꯝ
ꯅꯪꯒꯤ ꯋꯈꯜ ꯇꯣ ꯌꯥꯝꯅ ꯅꯨꯡꯁꯤꯌꯦ ꯀꯣ
ꯑꯍꯤꯝꯁ ꯌꯥꯝ ꯅꯨꯡꯁꯤꯌꯦ
ꯆꯥꯏ ꯅꯪꯉꯦ ꯋꯥꯈꯜꯗꯀꯣ ꯌꯥꯝꯅ ꯍꯥꯎꯕ ꯃꯥꯜꯂꯦ
ꯐꯕꯅꯦ ꯅꯪ ꯈꯪꯗꯦꯀꯣ
ꯑꯣ ꯀꯔꯤꯒꯤꯅꯣ ꯅꯪꯅ ꯍꯥꯏꯠ ꯇꯧꯔꯒ ꯆꯥꯏꯌꯦ
ꯑꯩꯗꯤ ꯍꯥꯏꯠ ꯇꯧꯗꯦꯗ
ꯀꯥꯔꯤꯒꯤꯅꯣ ꯑꯉꯣꯟꯗ ꯄꯤ
ꯂꯥꯛꯂꯒ ꯄꯥꯏꯔꯣ
ꯀꯗꯩꯗ ꯃꯨꯛ
ꯑꯩꯒꯤ ꯌꯨꯝꯗ
ꯌꯨꯝꯗꯥ
ꯎꯝ
ꯪ ꯑꯅꯦ
ꯑꯗꯨꯗꯤ ꯅꯪ ꯑꯥꯢꯟꯁꯨ
ꯍꯣꯏ ꯅꯪꯒꯤ ꯌꯨꯝꯗ ꯗꯨ ꯀꯣ ꯂꯩꯇꯦ ꯑꯅ ꯈꯪꯉꯦ ꯃꯆꯤꯟ ꯊꯤꯒꯅꯨ ꯅꯪꯅ ꯃꯆꯤꯟ ꯊꯤꯒꯅꯣ ꯑꯁꯤꯗ ꯗꯨ ꯄꯤꯁ ꯑꯃꯁꯨ ꯄꯨꯔꯛꯇꯦ ꯀꯔꯤꯒꯤ ꯎꯝ ꯀꯅ ꯀꯔꯤꯒꯤꯅꯣ ꯃꯆꯤꯡ ꯊꯤꯌꯦ
ꯊꯤꯗꯦꯍꯦ
ꯅꯆꯤꯟ ꯊꯤꯒꯅꯨ ꯅꯨꯡꯉꯥꯏꯇꯦ ꯑꯗꯨꯗꯤ
ꯑꯩꯈꯣꯏꯒꯤꯗꯣ ꯃꯆꯤꯟ ꯊꯤꯍꯟꯅꯤꯡꯗꯦ
ꯑꯦ ꯍꯥꯏꯒꯅꯣ ꯗꯨꯃꯥꯢꯅ
ꯅꯪ ꯃꯅꯤꯄꯨꯔꯤꯒꯤ ꯏꯁꯩ ꯁꯥꯑꯣ ꯍꯩꯕ꯭ꯔꯥ
ꯅꯪ ꯉꯁꯥꯏꯒꯤꯔꯣ
ꯑꯃ ꯁꯥꯏꯒꯦꯀꯣ ꯁꯦꯒꯥꯢꯔꯦ ꯊꯃꯣꯏꯒꯤ ꯃꯆꯦꯠ ꯁꯤꯡꯗꯣ
ꯑꯩ ꯑꯃꯨꯛ ꯁꯛ ꯑꯩ ꯌꯥꯝ ꯍꯩꯌꯦ
ꯀꯔꯤ ꯕꯥ
ꯑꯩꯀꯥꯏꯔꯥ ꯊꯃꯣꯏꯒꯤ ꯃꯆꯦꯠꯁꯤꯡꯗ
ꯎꯁꯤꯠꯇꯕ ꯇꯧꯋꯦꯀꯣ ꯑꯥꯁꯤꯗ ꯃꯌꯥꯝ ꯃꯅꯥ
ꯅꯪꯗꯤ ꯑꯩ ꯁꯤꯁꯇꯔ ꯒꯨꯝꯕꯥ ꯀꯌꯥꯝ ꯂꯩꯌꯦ
ꯀꯔꯤ ꯍꯥꯏꯕꯥ
ꯅꯪꯒꯤ ꯁꯤꯁꯇ꯭ꯔ ꯕ꯭ꯔꯗ꯭ꯔ ꯄꯥꯔꯤꯈꯥ ꯂꯩꯌꯦ
ꯑꯅꯤ ꯂꯩꯌꯦ ꯅꯪꯒꯤꯗꯤ
ꯑꯩꯗꯤ ꯃꯔꯤ ꯂꯩꯑꯦ
ꯑ ꯅꯨꯄꯤꯅ ꯀꯌꯥꯅꯣ ꯅꯨꯄꯥꯅ ꯀꯌꯥꯅꯣ
ꯅꯨꯄꯤ ꯑ ꯅꯨꯄꯤ ꯑꯃꯥ ꯅꯨꯄꯥ ꯑꯅꯤ
ꯑꯩꯈꯣꯏꯗꯣ ꯀꯣ ꯃꯤ ꯑꯍꯨꯝ ꯈꯛꯇꯅꯦ ꯑꯗꯣ ꯅꯨꯄꯤ ꯑꯅꯤ ꯑꯗꯨꯒ ꯅꯨꯄꯥ ꯑꯃ ꯅꯨꯄꯥ ꯅꯨꯞ ꯄꯥꯁꯨ ꯅꯨꯄꯤꯁꯨ ꯅꯨꯕꯥꯅꯤꯅ ꯀꯣꯏꯈ꯭ꯔꯦ ꯑꯗꯨꯒ ꯏꯅꯥꯎ ꯅꯨꯄꯤ ꯗꯨꯏ ꯏꯅꯥꯎ ꯅꯨꯄꯥꯁꯨ ꯂꯩꯌꯦ ꯍꯧꯖꯤꯛꯇꯨ ꯑꯍꯥꯟꯕ ꯎꯝ ꯑꯩꯒꯤ ꯏꯆꯥꯅꯨꯄꯥꯗꯨ ꯀꯤ ꯅꯨꯄꯥꯗꯨꯀꯣ
ꯑꯗꯨꯒ ꯅꯨꯄꯤꯗꯨ ꯅꯨꯄꯤ ꯑ ꯅꯨꯄꯥ ꯑꯃ ꯂꯩꯌꯦ
ꯅꯨꯡꯉꯥꯏꯇꯦꯀꯣ ꯅꯪꯗꯤ ꯀꯣꯏꯈ꯭ꯔꯕꯣ
ꯎꯝ
ꯀꯔꯤ ꯍꯥꯢꯕ
ꯅꯪꯒꯤ ꯆꯪꯉꯛ ꯅꯪꯒꯤ ꯁꯤꯁꯇꯔꯒꯨꯝꯕ ꯕ꯭ꯔꯗꯔꯒꯨꯝꯕꯗꯨ ꯀꯣꯏꯈ꯭ꯔꯕ꯭ꯔꯣ
ꯂꯣꯢ ꯂꯨꯍꯣꯡꯈ꯭ꯔꯦ
ꯑꯍꯜ
ꯎꯝ
ꯑꯗꯨꯗꯤ
ꯑꯃ ꯑꯥ ꯅꯨꯄꯥ ꯑꯃ ꯂꯨꯍꯣꯡ ꯈ꯭ꯔꯦ ꯅꯨꯄꯤ ꯑꯃ ꯂꯨꯍꯣꯡꯈ꯭ꯔꯦ
ꯎꯝ ꯐꯔꯦ ꯐꯔꯦ
ꯅꯨꯄꯤꯗ ꯑꯉꯥꯡ ꯎꯝ ꯑꯩꯒꯤ ꯢꯆꯦꯗꯣ
ꯍꯣꯏ
ꯑꯉꯥꯡ ꯑꯍꯨꯝ ꯂꯩꯌꯦ ꯍꯣꯏ ꯑꯗꯨꯒ ꯑꯩꯒꯤ ꯑꯉꯥꯡ ꯂꯩꯇꯦ
ꯑꯣ ꯑꯠꯁꯥ ꯅꯪꯒꯤ ꯢꯆꯦꯗꯨ ꯀꯤ ꯆꯍꯤ ꯀꯌꯥ ꯁꯨꯨꯨꯔꯦ
ꯑꯗꯨ ꯍꯣꯡꯈ꯭ꯔꯦꯕꯗꯨ
ꯂꯥꯁ ꯀꯨꯝꯕ ꯁꯣꯢꯕꯅꯤ ꯎꯝ ꯐꯨꯔꯇꯤꯒꯨꯝꯕ ꯌꯧꯅꯤ
ꯏ ꯑꯣ ꯑꯗꯨꯗꯤ ꯑꯩꯒꯤ ꯢꯆꯥ ꯅꯨꯄꯥꯒ ꯎꯝꯀꯤ ꯆꯍꯤ ꯃꯥꯜꯂꯦ ꯑꯗꯨꯗꯤ ꯀꯔꯤ ꯑꯁꯤ ꯂꯣꯏꯔꯗꯤ ꯀꯔꯤ ꯇꯧꯒꯦ ꯅꯪ ꯑꯁꯤ ꯂꯣꯏꯔꯗꯤꯀꯣ ꯀꯔꯤ ꯇꯧꯒꯦꯅꯤ
ꯑꯩꯁꯦ ꯅꯔ꯭ꯁ ꯇꯧꯒꯅꯤ
ꯑꯣ
ꯅꯪꯗꯤ
ꯍꯣꯏ ꯑꯩꯁꯨ ꯅꯔ꯭ꯁ ꯗꯤꯁ ꯅꯔ꯭ꯁ ꯇꯧꯀꯦꯅꯤ
ꯎꯝ
ꯍꯣꯏ
ꯅꯨꯡꯉꯥꯏꯇꯕ ꯑ ꯅꯨꯡꯉꯥꯏꯕ ꯑꯣꯏꯍꯜꯂꯣꯀꯣ
ꯍꯣꯏ ꯍꯣꯏ ꯅꯪꯁꯨ ꯑꯗꯨꯃꯥꯢꯅ ꯀꯧꯒꯅꯨꯀꯣ ꯑꯈꯣꯏꯗꯨ ꯑꯁꯤ ꯂꯣꯏꯔꯗꯅꯥ ꯑꯗꯨꯒ ꯆꯥꯛꯁꯤꯁꯨ ꯌꯨꯝꯗ ꯆꯠꯈ꯭ꯔꯗꯤ ꯀꯥꯎꯒꯅꯨꯀꯣ ꯇꯥꯎ ꯑꯈꯣꯏꯗ ꯀꯥꯎꯔꯗꯤ ꯅꯪꯗꯣ ꯈꯨꯄꯥꯛ ꯄꯤꯅꯤꯉꯦ ꯍꯥꯏꯗꯤ ꯅꯪꯒꯤ ꯌꯨꯝꯁꯨ ꯍꯨꯖꯤꯛꯇꯣ ꯈꯪꯉꯤ ꯅꯪꯒꯤ ꯌꯨꯝꯁꯨ ꯍꯨꯖꯤꯛꯇꯣ ꯈꯪꯈ꯭ꯔꯦ ꯑꯗꯨꯅꯥꯢꯗꯤ ꯅꯪꯒꯤ ꯌꯨꯝꯗ ꯆꯠꯂꯒ ꯑꯗꯨ ꯅꯪꯕꯨ ꯈꯨꯄꯥꯛ ꯄꯤꯒꯅꯤ ꯅꯪ ꯑꯩꯄꯨ ꯀꯣꯢꯔꯗꯤ ꯎꯝ ꯀꯧꯅꯨꯀꯣ ꯑꯗꯨꯒ ꯍꯨꯖꯤꯛ ꯀꯔꯤ ꯀꯔꯤ ꯋꯥꯔꯤ ꯁꯥꯅꯤꯡꯉꯦ ꯑꯈꯣꯏꯗ
ꯈꯪꯗꯦ ꯅꯪꯅ ꯋꯥꯔꯤ ꯁ꯭ꯅꯥꯅꯤꯡꯕ ꯁꯥꯟꯅꯧ
ꯎꯝ ꯍꯨꯖꯤꯛꯀꯤꯇꯨꯗꯗ ꯑꯥꯢꯗꯤꯝ ꯊꯦꯡ ꯎꯝ ꯑꯩꯗꯤ ꯀꯣ ꯌꯥꯝꯅ ꯐꯦꯠ ꯑꯣꯟꯈ꯭ꯔꯦ ꯃꯥꯜꯂꯦ ꯂꯣꯏꯅꯃꯛ ꯃꯤꯅ ꯍꯥꯏꯌꯦ ꯑꯁ ꯅꯪꯗꯨꯀꯣ ꯑꯗꯨꯝꯅ ꯂꯥꯛꯈ꯭ꯔꯦ ꯑꯗꯨꯝꯕꯅ ꯂꯥꯛꯈ꯭ꯔꯦ ꯌꯥꯝꯅ ꯑꯩꯅ ꯃꯥꯅ ꯍꯥꯏꯔꯑꯗꯤ ꯑꯩ ꯀꯥꯢꯔꯦ
ꯀꯔꯤꯝꯃꯥꯥꯏ ꯍꯥꯏꯕ꯭ꯔꯥ ꯅꯪꯕꯨ
ꯉꯁꯤꯁꯨ ꯑꯩꯒꯤ ꯀ꯭ꯂꯥꯁ ꯌꯥꯝ ꯌꯥꯝꯃꯅꯀꯣ ꯑꯁ ꯉꯁꯤ ꯅꯪꯗꯤ ꯑꯁꯤꯗꯨꯀꯣ ꯌꯥꯝꯅ ꯆꯥꯈ꯭ꯔꯦ ꯍꯝ ꯍꯥꯏꯌꯦ ꯑꯗꯨꯒ ꯍꯌꯦꯡꯗꯤ ꯅꯪꯅ ꯎꯔꯗꯤ ꯈꯔ ꯑꯣꯢꯔꯦ
ꯀꯔꯤ ꯀꯔꯤ ꯅꯪꯒꯤ ꯀ꯭ꯂꯥꯁ ꯃꯦꯠꯅ ꯆꯥꯎꯔꯦ ꯆꯥꯎꯋꯦ ꯍꯥꯏꯕ꯭ꯔꯥ ꯅꯪꯕꯣ
ꯑꯩ ꯌꯥꯝꯅ ꯐꯦꯠ ꯑꯣꯢꯈ꯭ꯔꯦ ꯀꯔꯤ ꯆꯥꯎꯋꯦ ꯍꯥꯢꯌꯦ
ꯑꯥ ꯗꯥꯜ ꯆꯥꯎꯋꯦ ꯆꯩꯌꯦ
ꯆꯥꯗꯦ ꯑꯗꯨꯒꯀꯣ ꯑꯩꯒꯤ ꯏꯇꯥꯎ ꯃꯤ ꯑꯃꯅ ꯅꯪ ꯀꯔꯤ ꯆꯥꯎꯋꯦ ꯌꯥꯝꯅ ꯅꯍꯥꯟꯅ ꯃꯥꯟꯈ꯭ꯔꯦ ꯍꯧꯖꯤꯛꯅ ꯈꯔ ꯃꯨ
ꯑꯁ ꯇꯜꯂꯦ ꯅꯪꯒꯤ ꯃꯣꯔꯣꯛ ꯃꯦꯠꯄꯖꯦ
ꯃꯤ ꯑꯇꯩꯅ ꯍꯥꯏꯔꯗꯤ ꯀꯥꯢꯗꯦ ꯑꯗꯨꯒ ꯅꯨꯄꯥꯅ ꯍꯥꯢꯔꯗꯤ ꯅꯨꯡꯉꯥꯢꯇꯦꯀꯣ
ꯅꯨꯡꯉꯥꯏꯇꯦ ꯅꯨꯡꯉꯥꯏꯇꯦ ꯑꯝꯇ ꯅꯨꯡꯉꯥꯏꯇꯦ ꯅꯨꯡꯉꯥꯏꯇꯦ
ꯅꯨꯡꯉꯥꯏꯇ꯭ꯔꯦꯗꯤ ꯑꯗꯨꯗꯤ ꯅꯪꯅ ꯅꯪꯉꯣꯟꯗ ꯃꯤꯌꯥꯝ ꯃꯁꯨ ꯍꯥꯏꯕ꯭ꯔꯣ
ꯍꯥꯏꯗꯦꯗ ꯑꯩ ꯕꯨꯗꯤ
ꯐꯔꯦ ꯐꯔꯦ
ꯎꯝ
ꯑꯗꯨꯗꯤ ꯀꯔꯤ ꯇꯧꯒꯦ ꯍꯧꯖꯤꯛ ꯑꯁꯤ ꯂꯣꯏꯔꯗꯤ ꯑꯩꯗꯤ ꯀꯣ ꯀꯣꯛ ꯁꯥꯔꯦ ꯑ ꯀꯣꯛ ꯅꯥꯔꯦ
ꯑꯩ ꯀꯣꯛ ꯅꯥꯔꯦ ꯁꯤꯗꯥ
ꯃꯥꯅ ꯀꯔꯤ ꯀꯔꯤ ꯍꯥꯏꯒꯅꯤ ꯍꯥꯏꯗꯤ ꯈꯪꯗ꯭ꯔꯦ ꯍꯣꯏ ꯑꯗꯨꯅꯦ ꯍꯣꯏ ꯍꯣꯏ